ꯍꯂꯣ
ꯅꯪꯒꯤ ꯅꯦꯁꯁꯦ ꯌꯥꯗꯕ ꯃꯥꯋꯦ
ꯑꯩ ꯀꯦꯀꯣ
ꯌꯦꯁ ꯍꯣꯏ ꯅꯪꯒꯤ ꯅꯪꯒꯤꯁꯦ ꯇ꯭ꯔꯦꯛꯀꯤꯡ ꯇ꯭ꯔꯦꯛ ꯆ꯭ꯔꯥꯠ ꯆꯠꯂꯦ
ꯀꯩꯗꯧꯔꯤꯅꯣ ꯏꯚꯥꯏ
ꯏꯚꯥꯏ ꯑꯩꯈꯣꯏꯗꯤꯀꯣ ꯐꯝꯃꯤ
ꯅꯨꯡꯉꯥꯏꯔꯝꯒꯅꯤꯀꯣ
ꯅꯨꯡꯉꯥꯏꯇꯦꯅꯦꯍꯦ ꯏꯊꯟꯗꯅꯦ ꯀꯔꯤꯅꯣ ꯀꯔꯤ ꯅꯨꯡꯉꯥꯏꯕꯅꯣ
ꯃꯝꯂꯀꯥꯟ ꯅꯪꯅꯊꯟꯗꯨꯅ ꯂꯩꯒꯅꯨ ꯀꯤꯗ꯭ꯔꯣ
ꯑꯁ ꯀꯗ ꯀ ꯍꯕꯣꯗꯤ ꯀꯩꯁꯨ ꯀꯥꯏꯗꯗ
ꯕꯤ ꯀꯟꯕ ꯅꯨꯄꯤꯅꯤꯅ ꯀꯤꯔꯝꯕꯣꯏꯅꯤ
ꯍꯣꯏꯅꯦ ꯌꯥꯝ ꯀꯟꯕꯅꯦ ꯑꯩꯗꯤ
ꯏꯀꯜ ꯂꯩ ꯈꯪꯉꯦꯕ
ꯅꯣꯏꯅ ꯈꯪꯂꯦꯗꯤ ꯀꯅꯥꯅ ꯈꯪꯗꯣꯏꯅꯣ
ꯑꯗꯨꯗ
ꯀꯟꯃꯟ ꯑꯣꯏꯒꯦꯔꯥ ꯈꯪꯗꯅꯦꯦ ꯑꯩꯈꯣꯏꯁꯦ ꯅꯨꯄꯥꯃꯟꯁꯤꯜꯂꯑ ꯀꯔꯤꯅꯣ
ꯏꯣꯡꯀꯥꯟ ꯃꯤ
ꯍꯣꯏ
ꯐꯤꯒꯥ ꯐꯤꯒꯒꯥꯗ ꯍꯣꯏ ꯃꯥꯟꯗꯗꯒꯤ ꯃꯥꯟꯗ ꯍꯕꯔ
ꯍ ꯇꯅꯤ ꯅꯨꯄꯥ ꯑꯣꯟꯁꯦꯂꯁꯦꯔ ꯈꯟꯗ꯭ꯔꯦ
ꯃꯆꯨꯗꯨꯒ ꯃꯥꯟꯕ ꯍꯧꯔꯦ ꯑꯁꯦꯡꯗꯨꯅꯤ
ꯏꯃꯨꯡꯔꯒ
ꯎꯝ ꯃꯁꯜꯒ ꯊꯣꯛꯣꯛꯂꯅ
ꯌꯥꯗꯔꯤꯅꯤꯍ ꯅꯄꯥꯥ ꯑꯣꯅꯒꯦꯅꯦ ꯈꯜꯂꯤꯅꯤ
ꯄꯀꯅ
ꯅꯨꯄꯥꯒ ꯑꯣꯏꯅꯤꯡꯉꯦꯗꯏꯅꯦ
ꯅꯨꯄꯤ ꯑꯃꯅ ꯐꯕꯅꯤ ꯀꯩꯅꯣꯗ꯭ꯔꯦ ꯁꯦꯠꯕ ꯀꯥꯟꯁꯨ ꯅꯨꯄꯤꯅ ꯑꯗꯨꯝ ꯐꯖꯩ
ꯎ ꯍ ꯑꯗꯨꯅꯤ
ꯍꯟꯗꯛꯀꯤꯁꯤ ꯍꯥꯏꯗꯤ ꯅꯨꯄꯤꯅ ꯐꯕꯅꯤ ꯀꯩꯅꯣ ꯅꯨꯄꯥꯗꯤ
ꯁꯤ
ꯅ ꯒꯣ ꯀꯩꯖꯅ ꯁꯔꯒꯦ
ꯑꯁꯦꯁꯦ ꯑꯂꯒ ꯗꯁ
ꯑꯔꯤꯅ ꯍ ꯈꯔꯣ ꯁꯣꯏꯁꯦ ꯎꯝ ꯀꯩ ꯌꯦꯟꯖꯥꯡꯅꯣ ꯑꯩꯈꯣꯏꯅ ꯆꯥꯕꯗ ꯁꯣꯏꯕꯨꯝ ꯆꯥꯏ
ꯍꯥꯎ ꯏꯀꯣ
ꯍꯧꯥꯎꯗ ꯑ ꯍꯥꯎꯕ ꯆꯥꯒꯗꯣꯏꯅꯤ
ꯑꯗꯨꯣꯟ ꯑꯥꯕ ꯇꯥꯛ ꯅꯅꯨꯡꯉꯥꯏꯕ ꯇꯥꯛ ꯇꯧꯗ
ꯑꯣ
ꯇꯨꯝꯅꯕ ꯍꯧꯥꯎꯔꯕꯣ ꯅꯣꯏꯗꯒꯤ
ꯇꯗꯔꯤꯗ ꯍꯧꯖꯤꯛꯁꯦ ꯇꯨꯝꯕ ꯀꯥꯟ ꯇꯨꯝꯕ ꯃꯇꯝ ꯅꯠꯇꯦꯅꯦ ꯑꯩꯈꯣꯏꯗꯗꯤ ꯍꯈꯣꯏ ꯄꯃꯅ ꯊꯝꯅꯤ
ꯎꯝ
ꯃꯤꯅ ꯌꯥꯝꯌꯥꯝꯕꯅꯤꯅꯀꯣ
ꯎꯝ
ꯌꯥꯗꯦ ꯑꯁꯤꯗ ꯂꯩꯕ ꯃꯤꯗꯤ ꯅ ꯅꯣꯡꯉꯥꯟꯕꯗ ꯇꯨꯝꯕꯅꯤ
ꯁꯋꯥꯒ ꯍꯦꯛ ꯅꯨꯡꯉꯥꯂꯦꯗꯅ
ꯍꯝ
ꯦꯛ ꯅꯣꯡꯉꯥꯜꯂꯗꯨꯅ ꯍꯧꯒꯠꯂꯝꯃꯤꯀꯣ ꯍꯦꯛꯃꯝꯅꯗꯤ ꯑꯗꯨꯝ ꯐꯃꯨꯡꯗ ꯆꯪꯕ ꯇꯥꯔꯦ ꯁ꯭ꯋꯥꯏꯗꯩꯗꯤ ꯆꯅꯥ ꯟꯅꯁꯤ
ꯉꯥꯏꯕ
ꯆꯅꯥ ꯃꯅꯤ ꯑꯗꯨ ꯃꯝꯃꯦ ꯇꯨꯝꯃꯦ ꯉꯅꯨꯡꯗꯥꯂꯦ ꯍꯧꯒꯠꯅꯤ
ꯁꯔꯦ
ꯖꯔꯦ ꯗꯤ ꯑꯗꯨꯨꯝ ꯂꯩꯌꯦ ꯀꯔꯤꯁꯨ ꯇꯧꯅꯤꯡꯗꯦ ꯀꯔꯤꯁꯨ ꯆꯠꯅꯤꯡꯉꯥꯏꯁꯨ ꯐꯥꯎꯗꯦ
ꯑꯗꯨꯗꯅꯦ ꯇꯟꯁꯨ ꯇꯟꯕ
ꯑ ꯇꯧꯒꯦꯔꯥ ꯑꯃ ꯇꯔ ꯆꯀꯥꯟꯗ
ꯎ ꯎꯝ ꯎ ꯎꯝ ꯣꯏ ꯅꯪꯗꯤ ꯏꯕꯥ ꯏ ꯍꯣꯏꯒ ꯄꯥꯎ ꯐꯥꯎꯅꯕ꯭ꯔꯣ
ꯚꯥꯏ ꯍꯣꯏ
ꯍ ꯃꯗꯨ ꯅꯨꯄꯤ ꯃꯗꯨ
ꯐꯅꯥꯏ ꯐꯅꯥꯏ
ꯀꯩꯀꯩ ꯋꯥꯔꯤ ꯋꯥꯔꯤ ꯁꯅꯒꯦ ꯑꯩꯁꯨ ꯐ ꯐꯥꯎꯅꯗꯕ ꯀꯨꯏꯔꯤꯅꯦ ꯃꯥꯗꯣ
ꯀꯩꯗ ꯀꯃꯥꯏꯟ ꯋꯥ ꯎꯁꯣꯏ ꯆꯥꯅꯤꯡꯉꯦ ꯍꯥꯏ ꯍꯥꯏꯌꯦ ꯅꯣꯏꯁꯨ ꯋꯥ ꯑꯣ ꯑꯗ ꯍꯥꯏꯌꯦ ꯅꯣꯡꯃꯗꯤ ꯅꯪꯁꯨ ꯍꯥꯏꯔꯒ ꯂꯩꯕꯅꯦ ꯍꯥꯕꯟ ꯃꯣꯏꯁ
ꯀꯣꯏꯕ ꯆꯠꯁꯤ ꯍꯥꯏꯌꯦ ꯅꯍꯥꯟꯗꯨ ꯀꯣꯜ ꯇꯧꯔꯛꯑꯒ ꯍꯣꯏ ꯆꯠꯁꯦ ꯍꯥꯏꯔꯒꯀꯣ ꯁꯨꯝ ꯇꯧꯗꯔꯛꯇ꯭ꯔꯦꯕꯣꯛꯁꯨ ꯑꯃꯨꯛ
ꯃꯣꯖꯥꯅꯤꯍ
ꯑꯩꯉꯣꯟꯗꯁꯨ ꯍꯥꯏꯔꯛꯑꯦ
ꯊꯥꯕꯤꯔꯛꯎ ꯍꯥꯏꯌꯦꯦ ꯔꯤꯅꯦꯅ ꯎꯊꯣꯡ ꯆꯥꯗꯅ ꯔꯤ ꯁꯣꯡꯁꯔꯗꯕ ꯃꯟꯅ ꯈꯔꯛꯄꯗ ꯐꯔ ꯇꯥꯕ ꯂꯩ
ꯑꯩꯈꯣꯏꯗꯤ ꯑꯗꯨꯝ ꯆꯥꯌꯦ ꯁꯣꯏꯗ
ꯈꯪ꯭ꯔꯥ
ꯐꯪꯉꯤꯗꯅ ꯌꯦꯟꯗꯦꯝꯒ ꯑꯁ ꯑꯦꯟꯗꯦꯦꯝꯅꯦ ꯁꯧꯔꯤꯅꯦ ꯁꯣꯏꯕꯨꯝꯅꯦ ꯀꯔꯤ ꯀꯔꯤꯅꯣ
ꯎꯝ ꯎꯝ
ꯑꯗꯨ ꯅꯠꯇ꯭ꯔꯗꯤ ꯍꯟꯖꯥꯡ ꯂꯩꯇꯔꯛꯅꯤ ꯑꯩꯈꯣꯏꯒꯤꯗꯤ
ꯎꯝ ꯁꯔꯕꯗꯗꯅ ꯍ ꯍꯥꯥ ꯁ ꯊꯑꯣ ꯍꯥꯏ
ꯁꯥꯥꯖꯣꯛ ꯊꯕꯤꯔ ꯋꯥ
ꯑꯩꯈꯣꯏꯁꯨ ꯅꯣꯡꯃ ꯆꯥꯃꯤꯟꯅꯈꯦ ꯆꯥꯃꯤꯟꯅꯔꯁꯤ
ꯑꯣꯝ ꯊꯃꯤ ꯂꯁꯦ
ꯑꯣ ꯍꯥꯎꯕ ꯂꯧꯔꯒ ꯂꯩꯌꯦ ꯂꯩꯔꯒ ꯀꯣ ꯀꯗꯥꯏꯅꯣ
ꯃꯐꯝ ꯈꯔ ꯐꯖꯕ ꯃꯐꯝꯗ ꯆꯠꯂꯒꯀꯣ
ꯎꯝ
ꯀꯣꯏꯊꯣꯛꯎꯁꯦ
ꯑꯁꯦꯊꯁꯦ ꯋꯥꯔꯤ ꯅꯨꯡꯉꯥꯏ ꯅꯨꯡꯉꯥꯏꯅ ꯁꯥꯟꯅꯔꯒꯀꯣ
ꯍꯝ ꯑꯩꯁꯨ ꯄꯨꯟꯃꯤꯟꯅꯗꯕ ꯄꯨꯟꯗꯕ ꯀꯨꯏꯔꯦꯅꯦ
ꯎꯝ ꯃꯤꯁꯤꯡꯗꯤ ꯄꯨꯟꯅ ꯌꯥꯝ ꯅꯨꯡꯉꯥꯏꯔꯒ ꯂꯩ ꯑꯩꯈꯣꯏꯗꯤ ꯅꯣꯡꯗꯤ ꯍꯥꯏꯕꯤꯅ
ꯑꯩꯈꯣꯏꯗꯤ ꯂꯥꯞꯅ ꯂꯥꯞꯅ ꯂꯩꯔꯦ ꯄꯥꯎ ꯐꯥꯎꯅꯕꯁꯨ ꯐꯪꯗ꯭ꯔꯦ
ꯥ ꯆꯥꯅꯤꯡꯉꯤ ꯑꯩꯗꯤ ꯍꯟꯗꯛ ꯄꯥꯖꯩ
ꯍꯥꯥ
ꯗꯕꯥꯖꯦ ꯅ ꯆꯂꯅꯦꯕꯣ
ꯑꯁ ꯑꯁ ꯑꯩꯁꯨ ꯇꯨꯔꯦꯟꯒꯤ ꯉꯥꯗꯣ ꯆꯥꯅꯤꯡꯉꯤꯅꯦ
ꯎꯝ ꯇꯨꯔꯦꯜꯒꯤ ꯑꯆꯧꯕꯗꯣ ꯑꯄꯤꯛꯄꯗꯤ ꯆꯅꯤꯡꯗꯦ
ꯑꯩ ꯍꯥꯏꯗꯤꯌꯥ ꯇꯣꯕꯨ ꯆꯥꯅꯤꯡꯉꯦ
ꯑꯆꯥꯎꯕꯗꯣ ꯑꯁ ꯆꯥꯕ ꯅꯨꯡꯉꯥꯏꯌꯦ ꯑꯄꯤꯛꯄꯒꯤ ꯀꯅꯥꯎꯒꯨꯝꯕ ꯑꯗꯨꯒꯨꯝꯕ ꯆꯥꯕ ꯅꯨꯡꯉꯥꯏ ꯄꯤꯛꯄꯗꯤ ꯍꯟꯖꯥꯡꯗꯤ ꯍꯥꯡꯉꯗꯤ
ꯑꯄꯤꯛꯄꯗꯨ ꯀꯥꯡꯁꯣꯏ ꯑꯣꯏꯅꯀꯣ ꯐꯖꯅ ꯊꯣꯡꯉꯒꯥꯀꯣ ꯑ ꯃꯨꯛ ꯇꯪ ꯆꯥꯅꯤꯡꯉꯤꯅꯦ ꯑꯗꯣ
ꯑꯩꯁꯨ ꯃꯨꯛꯕꯥꯡ ꯇꯧꯅꯤꯡꯉꯦ
ꯍꯥꯥ
ꯃꯕꯥꯡ ꯇꯧꯁꯦꯔꯣ
ꯑꯁ ꯃꯨꯛꯕꯥꯡ ꯇꯧꯔꯒ ꯐ꯭ꯂꯣꯞ ꯆꯠꯂꯈꯔꯅꯤ ꯑꯩꯈꯣꯏꯗꯤ ꯌꯥꯝ ꯆꯥꯕ ꯉꯝꯗꯕꯗ
ꯎꯝ ꯆꯥꯛ ꯌꯥꯝ ꯂꯥꯝꯃꯥꯀꯥꯟꯗ ꯇꯧ
ꯅꯨꯃꯤꯠ ꯑꯅꯤ ꯅꯨꯃꯤꯠ ꯑꯅꯤ ꯑꯍꯨꯝ ꯆꯥꯛ ꯆꯥꯗꯕꯤꯗ
ꯅꯠꯇꯦ ꯃꯤ ꯌꯥꯝ ꯂꯥꯛꯑꯒ ꯏꯁꯇꯣꯜ ꯄꯦꯄꯔ ꯁꯤꯖꯔ ꯁꯥꯟꯅꯕꯗꯣ ꯈꯪꯕ꯭ꯔꯣ ꯑꯗꯨꯁꯨ ꯑꯗꯨꯁꯨ ꯇꯧꯅꯤꯡꯉꯤ ꯑꯩꯗꯤ
ꯑꯩꯁꯨ ꯇꯧꯅꯤꯡꯉꯦ ꯑꯗꯣ
ꯌꯥꯝ ꯅꯨꯡꯉꯥꯏꯕꯅꯦ
ꯁꯦꯕꯥꯗ ꯀꯔꯤ ꯀꯔꯤꯅꯣ ꯊꯝꯃꯒꯀꯣ ꯑꯍꯥꯎ ꯑꯍꯥꯎꯕꯗꯣ
ꯅꯨꯗꯜꯁꯀꯨꯝꯕꯅ ꯑꯗꯨꯔꯠ ꯆꯤꯀꯦꯟ ꯐ꯭ꯔꯥꯏ ꯀꯨꯟꯕ
ꯎꯝ
ꯃꯃꯣ ꯀꯨꯝꯕꯀꯣ
ꯎꯝ ꯅꯪꯃ ꯇꯧꯁꯦ ꯑꯗꯨꯁꯨꯣ
ꯎꯝ
ꯕꯤꯗꯤ ꯑꯣꯅꯃꯒ
ꯀꯩ ꯀꯩ ꯇꯧꯔꯤꯅꯣ ꯍꯧꯖꯤꯛꯁꯨ ꯄꯥꯥꯟꯃꯤ
ꯀꯩꯁ ꯊꯗ ꯍꯧꯖꯤ ꯀꯁꯦ ꯀꯝꯇ ꯑ ꯅꯇ ꯍꯝ ꯍꯝ ꯀꯁꯨ ꯇꯧꯅꯤ ꯉ ꯂꯩꯇꯔꯦ ꯂꯩꯇꯔꯦ
ꯑꯣꯏꯗꯥꯔꯁꯤꯒ ꯀꯔꯤꯁꯨ ꯇꯧꯅꯤꯉꯥꯏ ꯐꯥꯎꯗ ꯁꯥꯃꯟꯗꯨꯒꯤ
ꯍꯣꯏ ꯈꯪꯗꯔꯦ ꯈꯪꯗꯔꯦ ꯀꯔꯤ ꯇꯧꯅꯤꯡꯉꯥꯏꯔꯣ ꯀꯔꯤ ꯇꯧꯁꯦꯔꯨꯣ
ꯍꯣꯏ
ꯍꯥꯆ ꯃl
ꯁ꯭ꯋꯥꯏꯁꯤꯗꯤ ꯌꯥꯝ ꯁꯥꯔꯀꯥꯟꯗ ꯃꯩ ꯂꯥꯛꯑꯗꯧꯒ ꯑꯩꯈꯣꯏꯅꯗꯤ ꯁꯥꯎꯅꯤꯡꯉ ꯃꯔ
ꯃꯅ
ꯁꯤꯗꯗꯤꯀꯣ ꯃꯩꯒꯤ ꯃꯦ ꯑꯗꯨ ꯑꯣ ꯁꯕꯗꯤ ꯎꯝꯖꯅ ꯁꯥꯕꯅꯤ ꯅꯨꯃꯤꯗꯥꯡꯅ ꯅꯨꯡꯁꯥ ꯊꯣꯛꯏꯦ ꯍꯥꯏꯕꯗꯨꯅꯤ
ꯎꯝ ꯌꯥꯝ ꯃ ꯁꯥꯥꯒꯅꯤ ꯏꯅ ꯃꯗꯥꯅꯤꯗꯤ ꯑ ꯑꯗꯨ ꯒꯋꯥꯟꯗ
ꯁꯤꯅ ꯑꯣꯟ ꯇꯧꯔꯁꯨ ꯌꯥꯝ ꯁꯥꯏꯌꯦ ꯁꯤꯗ ꯌꯥꯗꯦ ꯀꯔꯤ ꯇꯧꯅꯤꯉꯥꯏꯔꯣ ꯈꯪꯗ꯭ꯔꯔꯤꯅꯦ
ꯁ ꯊꯣ ꯇꯧꯅ ꯗꯤꯖꯤꯅꯒꯤ ꯀꯥꯟ
ꯑꯥ
ꯄꯤꯝꯄꯥꯜ ꯊꯣꯛ ꯗ꯭ꯔꯧ ꯅꯟꯗꯤ ꯍꯧꯖꯤꯄꯥꯟ
ꯑ ꯍꯟꯗꯛꯇꯤꯀꯣ ꯄꯝꯄꯥꯥꯜꯗꯤ ꯊꯣꯛꯇꯦ ꯑꯗꯣ ꯃꯨꯕꯅꯀꯣ
ꯎꯝ ꯉꯧꯔꯗꯤ ꯊꯣꯛꯇꯕꯅꯤ ꯅꯧꯔꯗꯤ ꯃꯥ ꯑꯩꯦ ꯇꯤꯟꯇꯁꯔ ꯌꯥꯝ ꯊꯀꯕꯅꯤ
ꯁꯦ ꯁꯣꯛꯀꯦ ꯂ ꯌꯥꯝ ꯃꯣꯡꯕꯅꯤ
ꯕꯗꯤ ꯌꯥꯝ ꯐꯤꯌꯔ ꯑꯣꯏꯕꯅꯤ ꯂ ꯔꯤꯁ ꯇꯤꯟ ꯄꯇ
ꯎꯝ
ꯑꯩꯩꯖꯅꯤꯡꯉꯗ
ꯑ ꯍꯧꯖꯤ ꯑꯩ ꯆꯥꯅꯤꯡꯉꯗꯤ
ꯇꯅꯤ ꯆꯄ꯭ꯔꯥꯕ
ꯆꯝꯄ꯭ꯔꯥꯗ ꯂꯤꯕꯗꯔꯒ ꯃꯁ ꯇꯔꯕꯣ
ꯎꯝ
ꯐꯥꯎꯅꯤ ꯍꯧꯖꯤꯛ
ꯆꯁ ꯁꯄ꯭ꯔꯥꯗꯒꯤ ꯑꯖꯥꯅꯤ
ꯍ ꯆꯥꯔ ꯋꯥꯔ
ꯐꯟꯇ꯭ꯔꯥꯁꯨ ꯎꯇꯕ ꯀꯅꯦꯕꯁ ꯍꯥꯏꯗ
ꯁꯄ꯭ꯔꯁꯨ ꯄꯀ
ꯍꯧꯖꯤꯛꯁꯦ ꯃꯇꯝ ꯅꯂꯝꯂꯝꯀ
ꯍ
ꯔꯥꯒꯤ ꯃꯇꯝ ꯅꯠꯇ꯭ꯔꯒ ꯅ
ꯆꯝꯄ꯭ꯔꯥꯁꯨ ꯌꯥꯥꯗꯕ ꯀꯨꯏꯔꯦꯅꯦ
ꯍꯔ
ꯊꯥꯅꯤ ꯑꯍꯨꯝ ꯁꯨꯔꯝꯅꯤ ꯆꯥꯗꯕ ꯍꯩ ꯍꯥꯏꯕꯁꯦ ꯍꯩ ꯍꯥꯏꯕꯕꯁꯤꯦ ꯆꯥꯗ꯭ꯔꯤꯅꯦ ꯃꯤꯁꯦ ꯑ ꯆꯥꯡ ꯀ ꯍꯥꯏꯔꯅꯤ
ꯍꯩꯅꯥꯥꯡꯒꯨꯝꯕꯗꯤ ꯆꯥꯕ ꯊꯝꯉꯦ
ꯑꯩꯁꯨ ꯍꯩꯈꯥꯗ ꯆꯥꯅꯤꯡꯉꯅꯦ
ꯑꯃꯨꯕꯗꯣ ꯆꯥꯅꯤꯡꯉ ꯑꯩꯗꯤ
ꯍꯣꯏ ꯈꯔ ꯁꯤꯟꯕꯗꯣ
ꯎꯝ
ꯈꯔ ꯈꯔ ꯁꯤꯟꯕꯂꯣꯗ ꯆꯥꯅꯤꯡꯉꯦ ꯍꯩꯈꯥꯗꯣ
ꯎꯝ ꯆꯥꯕ ꯊꯥꯒꯦ ꯍꯩꯈꯥꯒꯤ ꯃꯇꯝ ꯂꯤꯟ ꯑꯣꯏꯔꯦꯗ ꯂꯔꯦ ꯅꯤꯡꯅꯤ ꯊ
ꯍꯩꯈꯥ ꯑꯆꯧꯕꯗꯣ ꯑꯗꯨꯗꯤ ꯍꯥꯎꯗꯦ
ꯃꯇꯇꯦꯛ ꯗꯂ
ꯍ ꯄ ꯀꯇꯅꯤꯝ ꯍꯥꯏꯥꯎ
ꯣꯏ ꯔꯣꯏ ꯆꯗ ꯆꯅꯤ ꯉꯏꯅꯦ ꯆꯥꯕ ꯅꯨꯡꯉꯥꯏ ꯌꯥꯝ ꯁꯥꯔꯀꯥꯟꯗꯀꯣ
ꯌꯥꯝ ꯌꯥꯝ ꯆꯥꯎꯕꯗꯔꯣ
ꯍꯣꯏꯣꯏ
ꯁ ꯑꯩꯅ ꯆꯥꯅꯤꯡꯗꯦ ꯑꯗꯨꯗꯤ
ꯌꯥꯝ ꯁꯥꯔꯀꯥꯟꯗ ꯭ꯔꯤꯟ ꯔꯤꯟ ꯑꯦꯄꯜꯒꯤꯇꯥꯇ ꯉꯥꯏ ꯎꯝ ꯎꯝ
ꯑꯩꯗꯤꯁꯥꯅꯤ ꯂꯩꯦꯒ ꯍꯥꯄꯤꯦꯛꯈꯣꯟꯅ ꯍꯥꯎꯋꯦ ꯂꯩꯕꯅꯗꯤ
ꯏꯁꯄꯤꯠꯕꯗꯤ ꯇꯅꯤ ꯃꯅꯝꯗ
ꯎꯝ ꯑꯦꯅꯤ ꯍꯧꯋꯦꯗ ꯍꯞꯆꯒꯨꯝꯕ ꯇꯧꯔꯣꯏ ꯃꯥꯁꯦ
ꯎꯝ ꯑꯆꯥꯔꯅꯦ ꯍꯥꯏ ꯑꯆꯥꯔꯗꯨꯁꯨ ꯇꯧꯕ ꯍꯩꯕꯁꯤꯡꯅ ꯇꯧꯗꯤ ꯍꯥꯎ ꯄꯝꯇꯧ ꯇꯧꯕꯕꯨꯗꯤ ꯑꯁ ꯃꯌꯥꯝꯝꯖ ꯀꯅꯤ ꯃꯅ ꯃꯝꯕꯝꯕꯝ
ꯈꯪꯗ꯭ꯔꯦꯅꯦ ꯈꯪꯗ꯭ꯔꯦ
ꯁꯦꯟꯖꯨꯖꯥꯕꯗꯤ ꯐꯪꯕꯗꯣ
ꯑꯁ ꯑꯁꯤ ꯑꯁꯤꯅꯗꯤ ꯐꯪꯃꯦꯦꯗ ꯑꯗꯨꯗ ꯉꯔꯥꯡ ꯆꯥꯁꯤꯜꯂꯨꯕꯒꯤ ꯑꯁ ꯄꯣꯛꯈꯤ ꯌꯥꯗ꯭ꯔꯦ ꯑ ꯏꯊꯟꯗ ꯆꯥꯕꯅꯦ
ꯁꯖꯧꯗꯒꯤꯁ ꯃꯤꯛꯁꯞꯗꯕꯕ
ꯎ ꯍꯣ
ꯃꯊꯟꯗ ꯆꯥꯕ ꯍꯥꯎꯕ꯭ꯔꯥ
ꯊꯟꯗ ꯆꯥꯕ ꯍꯥꯎꯋꯦ ꯑꯦꯁ ꯌꯥꯝ ꯍꯥꯎꯕꯒꯤ ꯊꯟꯗ ꯆꯥꯕꯅꯦ ꯃꯥ ꯃꯉꯝ ꯃꯥꯅꯕꯤꯁꯤꯡꯗꯣ ꯑ ꯑꯗꯨꯣ ꯆꯥꯎꯋ ꯌꯥꯗꯦ
ꯍ ꯀꯥꯟꯗꯁꯨ
ꯁꯤꯡꯖꯨ ꯆꯥꯅꯤ ꯅꯨꯄꯥꯅꯤ ꯆꯁꯤꯡꯗꯦ
ꯃꯦꯔꯅꯤ
ꯃꯦꯥ ꯑꯅꯤ ꯀꯋꯥꯁꯥꯅꯤꯕ ꯁꯥꯅꯤ
ꯑꯗꯨꯗꯅꯦ ꯌꯥꯗ꯭ꯔꯔꯤꯅꯤ ꯌꯥꯗ꯭ꯔꯤ
ꯁꯤꯤꯟꯖꯧ ꯍ ꯑꯗꯨ ꯑꯗꯨꯝ ꯆꯅ ꯃꯅ ꯍꯒ꯭ꯔꯥ ꯍꯥꯎꯒ꯭ꯔꯅꯤ
ꯗ꯭ꯔꯃꯥꯒꯨꯝꯃꯂꯤ ꯌꯦꯟ꯭ꯔꯣ ꯍꯧꯖꯤꯗ
ꯌꯦꯗ꯭ꯔꯦ ꯃꯔꯛ ꯃꯔꯥꯛꯛꯇꯗꯤ ꯑꯗꯨꯝ ꯌꯦꯡꯉꯦ
ꯎꯝ
ꯗ꯭ꯔꯃꯒ ꯌꯦꯡꯕ ꯁꯪꯗꯦꯗ ꯍꯟꯗꯛꯁꯦ ꯌꯦꯡꯅꯤꯡꯕꯗ
ꯐꯖꯕꯁꯨ ꯊꯣꯛꯒꯅꯤ ꯍꯥꯏꯕ ꯀꯥꯟꯅ
ꯊꯥꯏꯌꯦ ꯊꯥꯏꯌꯦ ꯗꯔ꯭ꯃꯥ ꯁꯤꯡ ꯗꯤ ꯅꯨꯡꯉꯥꯏ ꯍꯧꯖꯤꯛ ꯀꯥꯟꯗꯤ
ꯅꯪꯒꯤꯗ ꯃꯈꯣꯟ ꯌꯥꯝ ꯊꯣꯛꯏꯀꯣ
ꯀꯩꯅꯣ
ꯀꯔꯦ ꯀꯔꯦ ꯀꯨꯝꯕꯥ
ꯃꯇꯝꯗꯤ ꯑꯥ ꯆꯠꯈꯔ꯭ꯦꯅꯦ
ꯑꯥ
ꯃꯇꯝꯁꯦ ꯑꯥ ꯆꯠꯈꯔꯦ
ꯎꯝ
ꯅꯨꯡꯉꯥꯏꯔꯅꯤ
ꯅꯨꯡꯉꯥꯏꯔꯅꯤ ꯎꯝ ꯇꯨꯝꯃꯒ ꯍꯧꯒꯠꯂ ꯀꯥꯟꯗ ꯅꯣꯡ ꯉꯥꯜꯂꯦ
ꯃꯤ ꯑꯗꯨꯅꯤ ꯑꯈꯣꯏꯗꯤ ꯗꯨꯝ ꯊꯦꯡ ꯊꯦꯡꯅ ꯇꯨꯝꯃꯦ ꯁꯤꯗꯥꯗꯤ ꯑꯗꯨꯒ ꯊꯦꯡꯅ ꯍꯧꯔꯦ꯫
ꯊꯦꯡꯅ ꯇꯨꯝꯃꯗꯤ ꯐꯠꯇꯕꯅꯤ ꯉꯟꯅ ꯇꯨꯝꯕꯗꯨ ꯅ ꯐꯕꯅꯦ
ꯉꯟꯅ ꯇꯨꯝꯕ ꯌꯥꯔꯦꯅꯦ
ꯖꯒꯣꯏ ꯁꯥꯔ ꯂꯩꯕꯅ ꯐꯔꯦ
ꯎꯝ
ꯇꯨꯝꯅꯤꯡꯕ ꯍꯧꯔꯕꯣ
ꯑꯦꯁ ꯀꯔꯤꯅꯣ ꯈꯪꯗ꯭ꯔꯦ ꯍꯧꯖꯤꯛꯁꯦ ꯅꯣꯡꯃ ꯄꯤꯛꯅꯤꯛ ꯆꯠꯁꯤꯔꯥ
ꯆꯠꯁꯦ
ꯕꯥꯏ ꯇꯣꯔꯣ ꯍꯥꯏꯅꯔꯣ
ꯑꯥ
ꯍꯥꯥ ꯀꯩ ꯍꯥꯏꯕꯅꯣ
ꯇꯥꯗꯦ ꯍꯥꯏꯕ ꯅꯪ ꯉꯥꯡꯕꯗ
ꯑꯗꯨ ꯍꯥꯏꯅꯔꯣ ꯍꯥꯏꯕꯅꯦ ꯑꯗꯨ ꯆꯠꯅꯤꯡꯉꯥꯏꯗꯣ
ꯍꯥꯏꯅꯁꯤ ꯍꯥꯏꯅꯁꯤ
ꯍꯥꯥ
ꯍꯥꯏꯅꯔꯨꯒꯦ ꯍꯥꯌꯕꯥ
ꯍꯅ ꯍꯅ ꯋꯥ ꯉꯅꯤ ꯂꯩꯇꯔꯦꯅꯤ ꯂꯣꯏ ꯆꯥꯗꯈꯔꯤ
ꯎꯝ ꯎꯝ
ꯀꯏ ꯀꯩ ꯇꯧꯔꯗ ꯂꯩꯥꯏꯁꯦ ꯈꯟꯕꯁꯦ ꯈꯪꯗꯦ
ꯔꯨꯝ ꯃꯅꯨꯡꯗ ꯂꯩꯕꯁꯨ ꯌꯥꯝ ꯁꯥꯏꯈꯤ
ꯑꯗꯨꯅ
ꯃꯤꯁꯤꯡꯁꯦ ꯀꯗꯥꯏ ꯀꯗꯥꯏ ꯆꯠꯈꯤꯕꯖꯥꯔ ꯈꯪꯗꯔꯦ
ꯉꯦꯟꯊꯧ ꯈꯦꯟꯊꯧ
ꯐꯦꯟ ꯊꯥꯔꯒ ꯂꯩꯕꯅꯤ ꯑꯗꯨ ꯑꯣꯏꯔꯁꯨ ꯌꯥꯝ ꯁꯥꯏ ꯀꯔꯤꯒꯤꯅꯣ ꯈꯪꯅꯩ ꯒ꯭ꯌꯥꯟ ꯃ ꯅꯗꯦ
ꯁꯤꯗ ꯁꯨꯔ ꯑꯁ ꯅꯣꯡ ꯁꯨꯅꯕ ꯀꯥꯟꯗ ꯁꯨꯅ ꯁꯥꯅꯤꯡꯕꯒꯤ ꯄꯣꯡꯁꯥ ꯁꯁꯤꯡꯁꯦ
ꯑꯗꯨ ꯇꯗꯦ ꯃꯁꯤꯗꯣꯛ ꯆꯥꯏ ꯑꯩꯈꯣꯏꯁꯨ
ꯑꯩꯁꯦ ꯌꯥꯔꯒ ꯂꯩ ꯏꯗꯔꯤꯗ
ꯁꯥꯕ ꯍꯧꯅꯤ ꯑꯁ ꯀꯟꯕꯅꯤꯗ꯭ꯔꯦ ꯂꯕ ꯂꯩꯥꯏꯕ ꯉꯗ
ꯅꯣꯏꯗꯤ ꯀꯃꯥꯏ
ꯑꯥ
ꯃꯥꯏꯡ ꯃꯥꯏ ꯂꯩ
ꯑꯇ ꯇꯥꯍꯂ ꯂꯅ ꯍꯧꯁꯤ
ꯅꯕꯨ ꯅꯨꯡꯉꯥꯏꯅꯦꯕꯣ ꯍꯥꯏꯕꯅꯤꯅꯦ
ꯅꯨꯡꯉꯔꯤꯅꯦ ꯃꯉꯔꯦ ꯍ ꯍꯕꯇꯥꯔꯕꯤ
ꯅꯨꯡꯉꯥꯏꯔꯁꯨꯦ ꯅꯨꯡꯉꯥꯏ ꯍꯥꯏꯕ ꯍꯥꯏꯔꯤꯕꯔꯨ
ꯃꯔ ꯃꯔꯗꯅꯨꯡ ꯃꯥ ꯃꯔ ꯃꯔꯔꯥꯗꯅꯨꯡ ꯃꯥ
ꯂꯝꯁꯨ ꯃꯔꯛ ꯃꯔꯛꯛꯇꯗꯤ ꯀꯧ ꯇꯔꯛꯑꯣꯔꯅ
ꯇꯔꯥꯛꯀꯤ ꯇꯔꯦ
ꯎ ꯇꯥꯔꯥꯅꯔꯦ
ꯍꯧꯖꯤꯛꯀꯥꯟꯁꯦ ꯑꯩ ꯃꯥꯡꯁ ꯅꯨꯡꯉꯥꯏꯗꯕꯅꯒꯣ
ꯑ ꯍꯒ
ꯈꯪꯗꯦ ꯑꯩꯒꯤꯃꯪꯗ ꯑꯉꯥꯡ ꯄꯣꯛꯑꯒꯅꯤ
ꯑꯁ
ꯎ ꯍ ꯐꯠꯇꯕꯅ ꯃ
ꯌꯥꯗ ꯃꯅꯦ
ꯎꯝ
ꯖꯥꯠ ꯖꯥꯠꯅꯤꯀꯣ ꯃꯤꯁꯤꯡꯁꯦ
ꯎꯝ
ꯒꯤꯌꯥꯟ ꯃꯦꯟ ꯇꯥꯁꯤꯟꯂꯛꯇꯔ꯭ꯦꯗꯥ ꯑꯩꯁꯦ
ꯀꯩꯅꯦ ꯀꯔꯤ ꯀꯒꯌꯥꯟ ꯇꯗꯕ
ꯄꯥꯡ ꯆꯠ ꯇꯥ ꯆꯠꯂꯤ ꯃꯇꯝꯖꯦ
ꯍꯣꯏ
ꯃꯇꯝꯁꯦ ꯄꯪꯆꯠꯇ ꯆꯠꯂꯦ ꯀꯔꯤꯅꯣ ꯈꯪꯗꯦ
ꯒ꯭ꯌꯥꯟ ꯇꯥꯗꯔꯦ ꯑꯩꯁꯦ
ꯅꯪ ꯁꯤꯔꯝꯒꯨꯝꯕ ꯅꯨꯄꯥ
ꯍꯥꯥ
ꯐꯦꯁ ꯁꯤꯔꯝ
ꯑꯩꯈꯣꯏꯗꯤ ꯑꯗꯨꯒꯨꯝꯕ ꯄꯥꯏꯗꯦꯗ
ꯑꯥ
ꯑꯩꯗꯤ꫰ꯑꯗꯨꯒꯨꯝꯕ ꯄꯥꯏꯗꯦꯕꯥ ꯑꯗꯨꯒꯨꯝꯕ ꯄꯥꯏꯅꯤꯡꯉꯥꯏ
ꯅꯪ ꯇꯨꯝꯕꯒꯤꯗꯣ
ꯎꯝ
ꯇꯨꯝꯗꯅꯕꯅ ꯐꯃꯨꯡꯗ
ꯍꯣꯏ ꯐꯃꯨꯡꯗ ꯂꯩꯔꯦ
ꯎꯝ
ꯆꯥꯛ
ꯌꯥꯝ ꯁꯥꯕꯒ ꯆꯥꯕ ꯒ꯭ꯌꯥꯟ ꯇꯥꯗꯦ
ꯎ ꯃꯔꯣꯛꯗ ꯌꯥꯝ ꯆꯥꯁꯤꯜꯂꯒꯅꯨ ꯌꯥꯝ ꯐꯠꯇꯕꯅꯦ ꯀꯔꯤꯅꯣ ꯈꯪꯗꯦ ꯄꯥꯡꯆꯠꯇ ꯆꯠꯂꯦ ꯑꯁꯤꯅ
ꯌꯥꯗꯦ
ꯎꯝ ꯍꯥꯎ ꯍꯥ
ꯐꯤ ꯁꯥꯕ
ꯗꯨ ꯀꯩꯗꯧꯏ ꯍꯥꯏꯅꯣ ꯐꯖꯅ ꯇꯥꯗ꯭ꯔꯦ
ꯐꯤ ꯁꯥꯕꯗꯣ ꯍꯩꯕ꯭ꯔꯣ ꯍꯥꯏꯕ
ꯍꯩꯕꯕꯨꯗꯤ ꯍꯩꯌꯦꯗ
ꯍꯥꯏꯔꯗꯨ ꯁꯥꯎꯗꯅ
ꯑꯁ ꯐꯤ ꯁꯥꯅꯤꯡꯉꯥꯏꯁꯤ ꯇꯜꯂꯦ ꯌꯥꯝ ꯋꯥꯕꯅꯦ ꯀꯔꯤꯅꯣ
ꯃꯇꯝꯁꯦ ꯊꯦꯡꯈ꯭ꯔꯦꯅꯦꯀꯣ ꯑꯩ ꯌꯨꯝꯒ꯭ꯔꯥꯁꯦ ꯌꯥꯝ ꯃꯣꯠꯂꯤꯅꯦ
ꯁꯠꯀ ꯑꯣꯗꯃꯕꯗꯤ ꯁꯨꯗꯣꯛ ꯎ
ꯍꯧꯖꯤꯛ ꯁꯨꯅꯦꯁ ꯌꯥꯗꯦꯅꯦ ꯇꯨꯝꯕ ꯃꯇꯝꯁꯤꯗ
ꯍꯧꯖꯤꯕꯤ ꯎꯝ ꯃꯇꯝ ꯂꯩꯕ ꯀꯅ ꯁꯨꯗꯣ
ꯁꯨꯒꯦ ꯁꯤꯡꯁꯨ ꯂꯩꯇꯕꯅꯤ ꯁꯨꯅꯤꯌꯥ
ꯗ ꯏꯁꯤꯡ ꯌꯥꯝ ꯅꯨꯉꯥꯏ ꯑꯁ ꯑꯣꯏꯗꯦ ꯍꯦ ꯈꯣꯏ ꯇꯨꯂꯨꯒꯤ ꯃꯅꯥꯝꯗꯨ ꯅꯝꯊꯤꯕꯅ
ꯑꯗꯨ ꯅꯦ
ꯊꯛꯄ ꯐꯥꯎ ꯌꯥꯔꯅꯤ ꯏꯁꯤꯡ ꯁꯦ ꯀꯂꯨꯒꯤ ꯃꯅꯥꯝ ꯂꯝꯁꯤꯡꯟꯗꯅ
ꯇꯨꯅꯤ
ꯆꯥꯛ ꯌꯥꯝ ꯌꯥꯝ ꯅꯆꯥꯕ꯭ꯔꯣ ꯆꯥꯛ ꯈꯤꯇꯪ ꯈꯤꯇꯪ ꯆꯥꯕ꯭ꯔꯣ ꯅꯪꯕ꯭ꯔꯣ
ꯑꯁ ꯆꯥꯈꯩ ꯌꯥꯝ ꯆꯥꯕ ꯉꯝꯅꯤꯔꯦ
ꯔꯁꯗ
ꯆꯥꯛ ꯌꯥꯝ ꯆꯥꯕ ꯌꯥꯗꯦꯌꯦ ꯑꯈꯣꯏꯗꯤ ꯂꯤꯃꯤꯠ ꯂꯤꯃꯤꯠ ꯂꯩꯔꯒ ꯆꯥꯕꯅꯤ
ꯐꯤꯒꯔ ꯁꯦꯝꯃꯤꯅꯤ ꯀꯔꯤꯅ
ꯐꯤꯒ꯭ꯔꯕꯨ ꯄꯝꯃꯨ ꯌꯦ ꯐꯤꯒ꯭ꯔ ꯁꯦꯝꯗꯔ꯭ꯁꯨ ꯌꯥꯌꯦ ꯆꯔꯥ ꯍꯦꯟꯂꯨ ꯂꯩ ꯈꯌꯥꯅꯥ
ꯗꯥꯏ ꯇꯧꯔꯁꯤꯔꯥ ꯈꯪꯗ꯭ꯔꯦ
ꯆꯂ ꯍꯦ
ꯏꯃꯥꯟꯅꯕꯤꯁꯤꯡꯁꯨ ꯀꯔꯤ ꯀꯔꯤ ꯇꯧꯕ ꯇꯥꯔꯥ ꯍꯥꯝ ꯀꯩ ꯍꯥꯏꯔꯅ ꯅꯪꯅ ꯍꯥꯏꯔꯤꯗꯣ ꯑꯩ ꯇꯥꯗ꯭ꯔꯦ ꯀꯩ ꯍꯥꯏꯅꯣ
ꯀꯉꯣ ꯀꯥꯏ
ꯅꯪꯅꯅꯦ ꯋꯥꯥꯛꯅ ꯑꯣꯏꯔꯝꯃꯅꯤꯅꯦ
ꯅꯪꯒꯣꯟ ꯃꯉꯅꯤ ꯉꯥꯏꯅ
ꯅꯪꯒ ꯑꯣꯏ ꯔꯝꯅꯤ
ꯅꯪ ꯊꯃꯒꯅꯦ
ꯑꯣꯏꯔꯝꯃꯣꯏꯗ
ꯔꯤ ꯈꯖꯥꯥ ꯑ ꯀꯁꯇ
ꯍꯥ
ꯎꯝ ꯂꯩꯕ ꯅꯨꯡꯉꯥꯏꯕ ꯌꯦꯡꯅꯤꯅꯤ ꯍꯥꯏꯕ
ꯇꯥꯗ꯭ꯔꯦꯗ ꯅꯪꯅ ꯍꯥꯏꯔꯤꯁꯦ ꯑꯩ
ꯗꯤ ꯌꯑꯣꯗꯨ
ꯍꯣꯏ
ꯐꯖꯕ ꯑꯃ ꯌꯦꯡꯅꯤꯡꯤꯉꯤ ꯍꯥꯏꯅ
ꯌꯒꯗꯧꯂꯦ
ꯍ
ꯊꯣ ꯐꯪꯒꯅꯤ ꯊꯤꯕꯗꯤ
ꯁꯤꯁꯨ ꯊꯝ ꯂꯒ
ꯑꯁ ꯊꯤꯅꯤꯡꯉꯥꯏ ꯇꯟꯅꯗꯤ ꯈꯪꯗ꯭ꯔꯦ ꯑꯩꯁꯨ
ꯅꯪ ꯌꯦꯡꯉ ꯅꯪꯅ ꯊꯤꯅꯤꯡꯉꯥꯏ ꯇꯟꯅꯗꯤ ꯑꯩꯁꯨ ꯈꯪꯗ꯭ꯔꯦꯗ
ꯅꯁꯨ ꯊꯝꯗ ꯍꯣ ꯑꯗꯨꯕꯤꯁ
ꯎꯝ
ꯅꯣꯡ ꯆꯣꯡꯗ ꯅꯅꯨꯡꯣꯏꯗ
ꯎ ꯆꯨꯂꯦꯗ ꯇꯥꯏꯌꯦ ꯇꯥꯏ ꯎꯝ
ꯇꯄ꯭ꯔꯣ
ꯇꯌꯦ ꯇꯌꯦ
ꯇꯝꯗ
ꯍꯥꯥ
ꯅꯅ
ꯀꯗꯔꯤꯗ
ꯐꯒꯕꯔꯒ
ꯄꯩꯁ ꯇꯥꯀꯤꯗꯦ ꯍꯝ ꯎꯝ